ꯍꯣ ꯇꯔꯕꯣ
ꯇꯥꯏꯌꯦ ꯑꯁ ꯈꯣꯟꯖꯦꯜꯁꯦ ꯇꯥꯗꯕ ꯀꯨꯏꯔꯦꯍꯦ
ꯑꯩꯁ ꯍꯥꯏꯒꯨꯝꯃꯗꯅ ꯀꯩꯗꯧꯔꯝꯃꯤ ꯀꯩꯗꯧꯔꯝꯃꯤꯅꯣ ꯅꯪꯕꯨ
ꯑꯍ ꯑꯩ ꯑꯗꯨꯝ ꯑꯩ ꯁꯥꯟꯅꯕ ꯆꯠꯂꯨꯕꯅꯦ
ꯑꯣ
ꯑꯗꯨ ꯍꯜꯂꯛꯑꯒ ꯆꯥꯛꯅ ꯍꯣꯔꯦꯟ ꯆꯥꯒꯦ ꯇꯧꯕ ꯎꯝ ꯑꯗꯨꯝ ꯂꯣꯡꯅ ꯍꯤꯞꯄꯒ ꯑꯗꯨꯝ ꯐꯤꯂꯝ ꯑꯃ ꯌꯦꯡꯉꯝꯕꯅꯦ
ꯖꯤꯝ ꯖꯤꯝ ꯈꯔ ꯇꯣꯏꯅ ꯆꯠꯂꯤꯕꯣ
ꯍꯣꯏ ꯖꯤꯝ ꯑꯗꯨꯝ ꯁꯥꯟꯅꯔꯤ ꯉꯥꯏꯍꯥꯛ ꯉꯥꯏꯍꯥꯛ ꯕꯣꯜ ꯁꯥꯟꯅꯔꯨꯕ ꯑꯗꯨ ꯂꯣꯏꯕꯒ ꯖꯤꯝꯗ ꯉꯥꯏꯍꯥꯛ ꯑꯃꯨꯛ ꯆꯪꯕ ꯑꯥ ꯑꯗꯨꯃꯥꯏꯅ ꯇꯧꯔꯤꯌꯦ ꯑꯥ ꯑꯦ ꯍꯛꯆꯥꯡ ꯊꯥꯛꯄꯗꯨꯗꯤ ꯑꯗꯨꯝ ꯍꯥꯏꯗꯤ ꯍꯛꯆꯥꯡ ꯈꯤꯇꯪ ꯀꯜꯂ ꯂꯩꯕꯅꯤꯅ ꯈꯔ ꯐꯩꯗꯅ
ꯃꯥꯅ‌ꯦ ꯃꯥꯅ‌ꯦ
ꯑꯩ ꯑꯩꯁꯨ ꯊꯕꯛ ꯑꯃ ꯂꯩꯕ ꯑꯗꯨꯒꯤ ꯀꯥꯡ ꯈꯔ ꯁꯦꯝꯒꯦꯅ ꯍꯟꯇꯛ ꯀꯩꯅꯣꯒꯤ ꯆꯥꯛ ꯏꯁꯤꯡ ꯆꯥꯗ꯭ꯔꯤꯌꯦ ꯍꯦꯟꯖꯥꯡꯕꯨꯨꯗꯤ ꯂꯣꯏꯔꯦ
ꯀꯩ ꯑꯦꯟꯖꯥꯡ ꯇꯧꯔꯒꯦ
ꯑꯁ ꯉꯁꯤꯗꯤ ꯃꯊꯦꯜ ꯌꯥꯝꯃꯤꯍꯦ ꯏꯔꯣꯝꯕ ꯑꯃ ꯇꯧꯔꯦ
ꯑꯥ꯫
ꯑꯗꯩꯗꯤ ꯀꯩꯅꯣꯝ ꯑꯃ ꯏꯃꯥꯅ ꯍꯤꯡꯒꯣꯜꯗꯒꯤ ꯑꯩꯈꯣꯏꯒꯤ ꯍꯋꯥꯏ ꯊꯔꯥꯛ ꯀꯩꯅꯣ ꯑꯁꯥꯡꯕꯤꯗꯣ ꯀꯥꯡꯉꯧ ꯆꯥ ꯌꯥꯕꯤꯗꯣ ꯑꯗꯨ
ꯍꯋꯥꯏ ꯃꯇꯦꯛ
ꯑꯥ ꯍꯥꯋꯥꯏ ꯃꯇꯦꯛꯇꯣ ꯑꯗꯨ ꯗꯨꯅꯦ ꯑꯂꯨꯅꯦ ꯕꯣꯔꯤꯅꯦ ꯑꯗꯩꯗꯤ ꯈꯥꯃꯦꯟ ꯑꯁꯥꯡꯕꯤꯗꯣ ꯑꯗꯨ ꯇꯧꯔ ꯀꯥꯡꯉꯧ ꯑꯃ ꯉꯧꯔꯦ ꯑꯗꯨꯒ ꯀꯩꯅꯣꯒ ꯑꯩꯈꯣꯏꯒꯤ ꯄꯥꯛꯅꯝꯗꯣ
ꯑꯁ ꯃꯊꯦꯜꯗꯤ ꯂꯥꯡꯊꯔꯦꯅꯦ
ꯑꯍꯣꯏ ꯈꯔ ꯈꯔ ꯉꯁꯤꯗꯤ ꯈꯔ ꯍꯥꯎꯅ ꯆꯥꯗꯒꯦꯅ ꯑꯩꯁꯨ ꯐꯖꯅ ꯆꯥꯛ ꯂꯥꯝꯃ ꯆꯥꯒꯦꯅ ꯂꯩ
ꯑꯣ ꯆꯥꯕꯗꯤ ꯅꯣꯏ ꯀꯌꯥ ꯀꯅꯥꯅꯥ ꯆꯥꯔꯤꯒꯦ
ꯆꯥꯕ ꯑꯩꯈꯣꯏ ꯃꯉꯥ ꯆꯥꯏꯌꯦ ꯑꯩꯒꯤ ꯍꯦꯛ ꯃꯊꯛ ꯇ ꯏꯌꯥꯝꯕ ꯑꯝ ꯂꯩꯔꯦ ꯑꯗꯒꯤ ꯏꯆꯦ ꯑꯃ ꯂꯩꯔꯦ ꯑꯗꯨꯒ ꯑꯩꯈꯣꯏ ꯃꯥꯥꯒ ꯑꯩꯈꯣꯏ ꯕꯥꯒ ꯑꯩꯈꯣꯏ ꯑꯩꯈꯣꯏ ꯃꯉꯥ ꯆꯥꯏ
ꯑꯣ ꯅꯪꯗꯤ ꯆꯥꯛ ꯆꯥꯔꯕꯣ
ꯑꯩ ꯆꯥꯛ ꯆꯥꯔꯦ
ꯀꯔꯤ ꯃꯊꯦꯜ ꯆꯥꯔꯕ
ꯉꯁꯤꯗꯤ ꯍꯥꯏꯕꯗ ꯏꯀꯥꯏꯗ ꯑꯦꯟꯖꯥꯡꯅꯦ ꯀꯥꯏꯅ ꯇ‌ꯣꯔꯣꯕꯣꯠ ꯂ ꯍꯥꯏꯕ꯭ꯔꯥ ꯈꯣꯡꯗ꯭ꯔꯨꯝ ꯍꯥꯏꯕ꯭ꯔꯥ ꯁꯣꯛ ꯇꯧꯔ ꯊꯣꯡꯕꯤꯗ‌ꯣ ꯊꯣꯡꯉ‌ꯦ
ꯀꯩꯅꯣ ꯇꯧꯔꯒ ꯑꯩꯈꯣꯏ ꯊꯥꯎ ꯉꯧꯔ ꯇꯧꯕꯤꯗ‌ꯣ
ꯍꯣꯏ ꯍꯣꯏ ꯊꯥꯎ ꯉꯧꯔꯒ ꯑꯂꯨ ꯇꯧꯔꯒ ꯕꯣꯔꯤ ꯈꯔꯒ ꯍꯥꯞꯄꯒ ꯇꯧꯕꯤꯗꯣ
ꯑꯣ ꯀꯩꯅꯣ ꯅꯣꯏꯒꯤ ꯌꯨꯝꯗ ꯄꯥꯟꯕꯔꯣ ꯅꯠꯇ꯭ꯔꯒ ꯂꯩꯔꯤꯔꯣ
ꯂꯩꯔꯛꯄꯅꯤꯗ
ꯎꯝ ꯀꯔꯤ ꯅꯣꯏ ꯍꯤꯡꯒꯣꯜ ꯀꯣꯏꯗꯕ꯭ꯔꯣ
ꯍꯤꯡꯒꯣꯟ ꯈꯔꯗꯤ ꯀꯣꯏ ꯌꯥꯝ ꯀꯟꯅ ꯆꯥꯎꯅꯗꯤ ꯂꯩꯇꯦ ꯈꯔ ꯁꯨꯝ ꯇꯦꯛ ꯇꯦꯛ ꯆꯥꯕ ꯌꯥꯕꯒꯤ ꯆꯥꯡꯗ ꯍꯥꯏꯇꯥꯔꯦꯅꯦ
ꯑꯣ ꯑꯁ ꯑꯗꯣ ꯍꯧꯖꯤꯛꯀꯥꯟꯁꯦ ꯍꯥꯏꯒꯨꯝꯅꯀꯣ ꯈꯤꯇꯪ ꯍꯤꯡꯒꯣꯟ ꯈꯤ ꯇꯪ ꯀꯣꯏꯔꯒ ꯌꯨꯝꯗ ꯆꯥꯖꯕꯁꯤꯅꯗꯤ ꯐꯔꯕꯅꯤꯗ
ꯃꯥꯅꯦ ꯍꯤꯗꯥꯛ ꯂꯥꯡꯊꯛ ꯃꯌꯥꯝꯁꯤꯒ
ꯎꯝ ꯁꯣꯝꯗ ꯎꯝ ꯕꯖꯥꯔꯗꯒ ꯍꯥꯞꯄꯤꯕ ꯌꯣꯜꯂꯤꯕ ꯃꯌꯥꯝꯗꯨꯗꯤ ꯑꯅꯝꯕꯅ ꯑꯩꯈꯣꯏꯅ ꯃꯤꯠꯅ ꯈꯣꯡꯅ ꯎꯗꯝꯅꯤꯅꯀꯣ
ꯃꯥꯅꯦ
ꯍꯤꯗꯥꯛ ꯂꯥꯡꯊꯛꯁꯦ ꯐꯖꯅ ꯍꯥꯞꯄꯦꯕ
ꯑ
ꯑꯁꯣꯝ ꯍꯥꯏꯗꯤ ꯇꯧꯕꯨꯜ ꯕꯤꯁꯦꯝꯄꯨꯔ ꯈꯣꯏꯖꯨꯃꯥꯟ
ꯑꯥ
ꯑꯁ ꯄꯣꯠꯁꯪꯕꯝ ꯑꯁ‌‌ꯣꯝ ꯅꯥꯀꯟꯗ ꯃꯣꯏ ꯍꯤꯡꯒꯣꯜ ꯌꯥꯝ ꯀꯣꯏꯅꯩ ꯗꯅ
ꯆꯥꯎ ꯆꯥꯎꯅ ꯌꯥꯝ ꯀ‌‌ꯣꯏꯅ ꯃꯥꯜꯂꯦ ꯃ‌ꯣꯏꯔ‌ꯣꯝ ꯒꯤꯗꯤ
ꯀꯣꯏꯌꯦ ꯀꯣꯏꯌꯦ ꯑꯗꯣ ꯑꯩꯈꯣꯏꯅ ꯍꯥꯏꯐꯦꯠ ꯃꯣꯏꯒꯤ ꯀꯩꯅꯣꯒꯤ ꯀꯩꯅꯣ ꯒ ꯆꯪꯕꯩ ꯈꯨꯜꯂꯣꯝꯗ ꯆꯪꯕꯖ‌ꯦ ꯂꯧꯕꯛ ꯐꯥꯎꯔ ꯆꯪꯗꯣꯏꯅꯤꯗꯅ
ꯑꯥ
ꯑꯥꯁ ꯍꯦꯛꯇ ꯑꯩꯈꯣꯏ ꯀꯩꯅꯣ ꯅꯥꯄꯤ ꯍꯤꯗꯥꯛ ꯃꯅꯝ ꯀꯩꯅꯣ ꯑꯁ ꯈꯨꯀꯟ ꯑꯃꯅꯤ
ꯑꯣ
ꯂꯝꯕꯤꯖꯤꯗ ꯃꯅꯝ ꯑꯗꯨꯝ ꯅꯝꯃꯅꯤ ꯀꯩꯅꯣ ꯗ ꯍꯥꯞ ꯑꯩꯈꯣꯏꯗꯤ ꯅꯣꯡ ꯑꯗꯨꯝ ꯆꯥꯎꯅ ꯀꯣꯏꯌꯦ ꯑꯗꯣ ꯀꯣꯏ ꯕ ꯍꯥꯏꯖ‌ꯦ ꯀꯩꯅꯣ ꯇꯧꯗꯦ ꯍꯤꯡꯒꯣꯟꯗꯤ ꯆꯥꯎꯔꯒ ꯍꯥꯏꯗꯤ ꯌꯨꯝꯒꯤ ꯑꯩꯈꯣꯏ ꯃꯥꯥꯍ‌ꯣꯏ ꯑꯩꯈꯣꯏ ꯕꯥꯍ‌ꯣꯏ ꯊꯕꯛꯇꯣ ꯄꯥꯛ ꯁꯪꯗꯕ ꯍꯥꯏꯇꯥꯔꯦ ꯍꯤꯡꯒꯣꯜ ꯂꯣꯝꯕ ꯆꯪꯕꯖ‌ꯦ ꯑꯗꯨꯅ ꯌꯥꯝ ꯃꯇꯝꯒꯤ ꯑꯣꯏꯕ ꯈꯤꯇꯪ ꯈꯛꯇꯤ ꯊꯥꯏ ꯌꯥꯝ ꯀꯟꯅꯗꯤ ꯊꯥꯕ ꯑꯣꯏꯗ꯭ꯔꯦ
ꯑꯣ
ꯑꯗꯨꯃꯥꯏ ꯑꯗꯨꯃꯥꯏꯅ ꯇꯧꯋꯦ ꯑꯩꯈꯣꯏꯒꯤꯅ
ꯍꯤꯡꯒ‌ꯣꯟ ꯆꯥꯎꯕꯖ‌ꯦ ꯐꯩꯅꯦ
ꯐꯩꯌꯦ ꯐꯩꯌꯦ ꯑꯩꯈꯣꯏꯅ ꯊꯥꯕ ꯉꯝꯗꯕꯖꯤ ꯗꯪꯉꯥꯏꯔꯦ ꯑꯩꯈꯣꯏꯗꯤ
ꯑꯩꯈꯣꯏꯒꯤꯗꯤ ꯀꯥꯏꯗꯒꯤ ꯌꯨꯝ ꯎꯝ ꯌꯨꯝ ꯃꯌꯥꯝ ꯇꯥꯁꯤꯟꯅꯒꯤꯕꯗ ꯈꯔꯗꯤ ꯂꯩꯗꯤ ꯂꯩꯌ‌ꯦꯕꯨ ꯀꯣꯟꯅꯗꯦꯕ
ꯆꯨꯝꯃꯦ ꯍꯧꯖꯤꯛ ꯍꯧꯖꯤꯛꯀꯥꯟꯖ‌ꯦ ꯍꯥꯏꯗꯤ ꯑꯩꯈꯣꯏꯅ ꯍꯥꯔ ꯍꯥꯞꯄꯤ ꯍꯤꯟꯖꯥꯡ ꯅꯥꯄꯤꯗ ꯍꯥꯞꯄꯄꯤ ꯍꯥꯏꯁꯦ ꯑꯇꯩ ꯍꯥꯞꯇꯕꯁꯨ ꯌꯥꯗꯕ ꯑꯃ ꯂꯩꯕ ꯍꯥꯏꯇꯥꯔꯦꯅꯦ ꯍꯥꯏꯗꯤ ꯃꯤ ꯃꯁꯤꯡꯗꯤ ꯑꯗꯨꯝ ꯆꯍꯤ ꯈꯨꯗꯤꯡꯒꯤ ꯖꯔ ꯖꯔ ꯍꯦꯟꯒꯠꯂꯛꯏꯗꯣ ꯑꯗꯩꯗꯤ ꯂꯝꯒꯤ ꯄꯥꯛ ꯆꯥꯎꯕꯗꯤ ꯍꯦꯟꯒꯠ ꯄ‌ꯣꯠꯇ‌ꯦ‌ꯗꯣ ꯑꯗꯨꯗꯨꯅ ꯑꯗꯨꯝ ꯃꯌꯥꯝꯖꯤꯒꯤ ꯀꯣꯟꯅꯅꯕ ꯍꯥꯏ ꯀꯅ ꯄꯤꯕꯗ ꯑꯗꯨꯝ ꯈꯤꯇꯪ ꯄꯣꯠꯊꯣꯛꯁꯦ ꯈꯍ‌ꯦꯟꯅ ꯄꯨꯊꯣꯛꯇ ꯌꯥꯗꯦꯗꯣ
ꯃꯥꯅꯦ ꯄꯣꯠꯊꯣꯛ ꯆꯥꯕꯅꯗꯤ ꯍꯦꯟꯖꯜꯂꯛ
ꯑꯗꯨꯅꯦ
ꯑꯗꯨꯗ ꯗꯤ
ꯂ ꯂ ꯂꯝꯗꯤ ꯂꯩꯇꯦ ꯑꯗꯨꯗꯨꯅ ꯏꯟꯖꯥꯡ ꯅꯥꯄꯤꯖ‌ꯦ ꯑꯗꯨꯝ ꯇꯧꯔꯦꯕ ꯑꯩꯈꯣꯏ ꯌꯨꯝꯒꯤ ꯆꯥꯅꯕꯕꯨꯗꯤ ꯍꯥꯞꯇ꯭ꯔꯦ
ꯑ
ꯍꯥꯞꯇ꯭ꯔꯦ ꯍꯥꯏꯁꯦ ꯃꯔꯛꯇ ꯈꯔ ꯈ ꯍꯥꯞꯄ ꯌꯥꯎꯔꯤ ꯄꯣꯠꯅꯤꯗ
ꯃꯥꯅꯦ ꯈꯔ ꯍꯦꯟꯅ ꯐꯍꯟꯒꯦ ꯒꯥꯏꯅ
ꯍꯣꯏ ꯑꯗꯨꯝ ꯌꯥꯎꯔꯤ ꯑꯗꯨ ꯌꯥꯎꯔꯤꯄꯣꯠꯅꯦꯕ
ꯎꯝ
ꯑꯗꯨꯅ ꯅꯣꯏ ꯀꯩꯅꯣꯗꯤ ꯇꯧꯅꯕ꯭ꯔꯣ ꯍꯧꯖꯤꯛ ꯅꯣꯏ ꯑꯗꯥꯏꯗꯗꯤ ꯂꯧꯁꯤꯡꯗꯤ ꯀꯃꯥꯏ ꯇꯧꯅꯔꯤ
ꯂꯧꯁꯤꯡꯁꯤ ꯄꯨꯔꯥ ꯀꯪꯉꯤꯕꯅꯤꯅꯦ ꯅꯣꯡ ꯆꯨꯗꯕꯅꯤꯅ ꯆꯨꯗꯦꯅꯦ ꯅꯣꯏꯔꯣꯝ ꯆꯨꯕ꯭ꯔꯣ
ꯅꯣꯡꯂꯥ
ꯎꯝ
ꯅꯣꯡꯁꯦ ꯑꯩꯈꯣꯏꯗꯤ ꯅꯣꯡ ꯂꯥꯛꯇ꯭ꯔꯒꯗꯤ ꯎꯄꯥꯏ ꯂꯩꯇ꯭ꯔꯦ ꯍꯥꯏꯗꯤ ꯑꯩꯈꯣꯏꯔꯣꯝꯒꯤ ꯁꯥꯏꯠꯁꯤꯅ ꯂꯥꯏꯕꯛ ꯌꯥꯝ ꯊꯤꯕ ꯍꯥꯏꯒꯗ꯭ꯔꯥ ꯀꯩꯅꯣ ꯇꯧꯋꯦꯕ ꯎꯝ ꯂꯩꯀꯪ ꯃꯝ ꯍꯥꯏꯕꯗꯤ ꯂꯝꯖꯨ ꯈꯔ ꯇꯣꯡꯕ
ꯑꯥ
ꯑꯗꯨꯒ ꯂꯩꯔꯤꯕ ꯖꯒꯥꯁꯤꯅ ꯀꯩ ꯍꯥꯏꯅꯤ ꯇꯨꯔꯦꯟꯁꯨ ꯂꯩꯇꯕ
ꯑꯣ
ꯇꯨꯔꯦꯟꯗꯣ ꯂꯩꯇ꯭ꯔꯕꯅꯤꯅ ꯏꯊꯩ ꯂꯧꯈꯣꯡꯗꯣ ꯀꯥꯏꯗꯩ ꯂꯥꯛꯀꯅꯤ ꯑꯗꯨꯅ ꯂꯥꯛꯏꯖꯤꯅ ꯂꯩꯇꯦ
ꯎꯝ
ꯑꯩꯈꯣꯏꯔꯣꯝꯒꯤ ꯀꯃꯥꯏꯅ ꯇꯧꯒꯦꯗ ꯏꯁꯤꯡꯁꯤꯅ ꯀꯩꯅꯣꯗꯒꯤ ꯂꯥꯛꯀꯗꯣꯏꯅꯦ ꯑꯩꯈꯣꯏꯒꯤ ꯆꯤꯡ ꯑꯃ ꯂꯩꯌꯦꯕꯀꯣkk
ꯑꯥ
ꯁꯤꯗꯒꯤ ꯂꯣꯛꯇꯒꯤ ꯑꯩꯈꯣꯏꯒꯤ ꯈꯣꯂꯝ ꯃꯆꯥ ꯑꯣꯏꯅ ꯆꯦꯟꯊꯔꯛꯄ ꯍꯥꯏꯇꯥꯔꯦꯅꯦ ꯑꯗꯨꯃꯥꯏꯅ ꯅ ꯑꯗꯩ ꯆꯦꯟꯗꯔꯛꯄ ꯏꯁꯤꯡꯗꯨꯅ ꯇꯧꯔꯤꯅꯦꯕ
ꯑꯣ
ꯑꯗꯨꯒ ꯍꯧꯖꯤꯛꯀꯥꯟꯁꯤꯅ ꯂꯥꯏꯕꯛ ꯊꯤꯕ ꯍꯥꯏꯒꯗ꯭ꯔꯥ ꯑꯩꯈꯣꯏ ꯆꯤꯡꯗ ꯃꯣꯏ ꯎ ꯋꯥ ꯌꯥꯝ ꯀꯣꯛ ꯊꯣꯛꯑꯦꯕ
ꯑꯣ ꯀꯨꯀꯤ ꯀꯥꯡꯕꯨ ꯅꯛꯄ꯭ꯔꯣ
ꯑꯦ ꯂꯩ ꯀꯨꯀꯤ ꯂꯩ
ꯑꯣ ꯃꯣꯏ ꯃꯣꯏ ꯍꯧꯅꯕꯤ ꯇꯧꯔꯝꯃꯅꯤꯌꯦ
ꯑꯗꯨꯅꯦ ꯃꯊꯛꯇꯒꯤ ꯄꯨꯔꯥ ꯍꯥꯏꯗꯤ ꯃꯣꯏ ꯆꯨꯝꯃꯦ ꯃꯣꯏꯁꯨ ꯂꯝ ꯂꯩꯄꯣꯠꯇꯦ ꯂꯝ ꯂꯩꯇꯦꯗꯤ ꯂꯧ ꯎꯕ ꯈꯣꯠꯄ ꯇꯝꯄꯥꯛꯀꯤ ꯃꯥꯏꯗꯤ ꯅꯨꯡꯉꯥꯏꯄꯣꯠꯇꯦ ꯅꯠꯇ꯭ꯔꯥ ꯑꯗꯨꯗꯨꯅ ꯃꯣꯏꯒꯤ ꯑꯗꯨꯝ ꯄꯥꯝꯂꯧ ꯎꯕꯗꯣ
ꯑꯣ
ꯑꯗꯨ ꯃꯣꯏꯁꯨ ꯎꯏꯌꯦꯕ ꯑꯗꯣ ꯄꯥꯝꯅꯧ ꯎꯕꯗꯨ ꯀꯩꯁꯨ ꯀꯥꯏꯗ꯭ꯔꯦ ꯃꯣꯏ ꯎꯔꯣ ꯌꯥꯔꯦ ꯑꯗꯨ ꯅꯠꯇꯕ ꯇꯣꯉꯥꯟꯕ ꯌꯥꯝ ꯐꯠꯇꯕ ꯑꯃ ꯑꯩꯈꯣꯏꯒꯤ ꯄꯣꯄꯤ ꯊꯥꯕꯅ ꯀꯟꯅ ꯆꯠꯅꯔꯤꯌꯦ ꯄꯣꯄꯤ ꯊꯥꯕ ꯍꯥꯏꯁꯤꯗꯤ ꯆꯤꯡꯁꯦ ꯀꯣꯛꯊꯣꯛꯑꯅꯤꯀꯣ ꯆꯤꯡꯃꯥꯏꯁꯦ ꯑꯗꯩꯗꯤ ꯆꯤꯡ ꯃꯥꯏꯗꯣ ꯀꯣꯛꯊꯣꯛꯑꯀꯥꯟꯗ ꯃꯣꯏ ꯀꯩꯅꯣ ꯇꯧꯗꯣꯏꯅꯤ ꯑꯩꯈꯣꯏꯒꯤ ꯍꯥꯔ ꯅꯨꯡꯁꯦ ꯐꯖꯅ ꯆꯥꯏꯗꯣꯏꯅꯤꯀꯣ ꯄꯣꯄꯤꯁꯦ ꯍꯥꯔ ꯅꯨꯡ ꯌꯥꯝ ꯆꯪꯉꯦꯕ
ꯑꯣ
ꯑꯗꯨꯅ ꯍꯥꯔ ꯅꯨꯡꯗꯣ ꯐꯖꯅ ꯆꯥꯏꯈ꯭ꯔꯕꯅꯤꯅ ꯍꯟꯗꯛ ꯆꯍꯤꯖꯤꯗ ꯄꯣꯛꯄꯤꯁꯦ ꯂꯣꯛꯑꯅꯤ ꯐꯖꯅ
ꯑꯥ
ꯃꯊꯪ ꯆꯍꯤ ꯍꯧꯔꯛꯄꯗꯗꯤ ꯑꯃꯨꯛ ꯂꯣꯛꯄ ꯌꯥꯔꯔꯣꯏꯕ ꯍꯥꯔ ꯍꯥꯞꯄꯁꯨ ꯍꯥꯏꯗꯤ ꯂꯩꯕꯥꯛ ꯂꯩꯍꯥꯎꯗꯣ ꯂꯣꯏ ꯃꯥꯡꯉꯅꯦꯕ ꯍꯥꯞꯄꯤꯕ ꯍꯥꯔ ꯃꯌꯥꯝꯗꯨꯅ ꯑꯗꯨꯗꯨꯅ ꯑꯃꯨꯛ ꯃꯐꯝ ꯑꯅꯧꯕꯃꯨꯛ ꯊꯤꯗꯣꯏꯅꯦꯕ
ꯑꯩꯈꯣꯏ ꯑꯅꯧꯕ ꯊꯤꯕꯗ ꯄꯣꯛꯊꯣꯛꯄꯤꯅꯦꯕ
ꯑꯣ ꯀꯣꯛꯊꯠꯄꯤ ꯑꯗꯨꯗꯨꯅ ꯀꯩ ꯍꯥꯏꯅꯤ ꯉꯣ ꯍꯥꯏꯗꯤ ꯍꯥꯏꯗꯤ ꯑꯗꯨꯝ ꯂꯧ ꯎꯕꯁꯦ ꯋꯥꯅꯔꯝꯗꯦ ꯍꯥꯏꯇꯥꯔꯦꯅꯦ ꯑꯗꯣ ꯍꯧꯖꯤꯛꯀꯥꯟꯗꯤ ꯂꯧꯗꯣ ꯍꯥꯏꯗꯤ ꯅꯣꯡꯗꯤ ꯇꯥꯅꯤ ꯅꯣꯡ ꯇꯥꯕꯁꯤ ꯀꯃꯥꯏꯅ ꯇꯧꯅꯤ ꯍꯥꯏ ꯇꯥꯔꯗꯤ ꯑꯩꯈꯣꯏꯒꯤ ꯅꯣꯡ ꯇꯥꯕꯁꯤꯗ ꯎ ꯋꯥꯁꯤꯡꯗꯣ ꯐꯖꯅ ꯍꯧꯗ꯭ꯔꯕꯅꯤꯅꯀꯣ ꯍꯥꯏꯗꯤ ꯃꯣꯏꯅ ꯎꯒꯤ ꯃꯔꯥꯁꯤꯡꯗꯨꯅ ꯅꯣꯡ ꯇꯥꯔꯛꯄ ꯃꯇꯝꯗ ꯅꯣꯡꯒꯤ ꯏꯁꯤꯡꯗꯣ ꯆꯨꯞꯁꯜꯂ ꯊꯝꯍꯧꯗꯣꯏꯅꯦꯕ
ꯃꯥꯅꯦ
ꯑꯗꯨꯒꯤ ꯆꯨꯞꯁꯜꯍꯧꯕ ꯏꯁꯤꯡꯗꯣ ꯑꯃꯨꯛ ꯑꯩꯈꯣꯏ ꯊꯥꯗꯣꯔꯛꯀꯗꯣꯏꯅꯦꯕ
ꯃꯥꯅꯦ
ꯑꯗꯨꯃꯥꯏꯅ ꯃꯍꯧꯁꯥꯒꯤ ꯈꯜꯁꯦ ꯑꯗꯨꯃꯥꯏꯅ ꯀꯥꯏꯅ ꯂꯩꯔꯤꯅꯦꯕ ꯑꯗꯣ ꯃꯣꯏꯅ ꯎ ꯋꯥꯗꯨ ꯂꫭꯏ ꯌꯥꯟꯊꯠꯂꯕꯅꯤꯅ ꯏꯁꯤꯡꯗꯣ ꯐꯥꯖꯤꯟꯕꯤꯅꯕ ꯂꯩꯇ꯭ꯔꯦ
ꯗ ꯁꯣꯝꯗꯗꯤ ꯌꯥꯗ꯭ꯔꯦ
ꯅꯣꯡ ꯈꯤꯇꯪ ꯇꯥꯕꯒ ꯏꯁꯤꯡꯗꯤ ꯖꯣ ꯁꯦꯟꯊꯔꯛꯀꯗꫭꯏꯅꯦꯕ
ꯑꯗꯨꯒ ꯐꯠ ꯂꯥꯎꯨ ꯍꯟꯊꯈꯤꯕ
ꯑ ꯏꯁꯤꯡꯗꯧ ꯃꯥꯡꯈꯤꯕ ꯑꯗꯨꯅ ꯌꯥꯝ ꯍꯧꯖꯤꯛꯅ ꯑꯩꯈꯣꯏꯗꯤ ꯕꯦꯔꯥ ꯀꯥꯔ ꯍꯥꯏꯇꯥꯔꯦꯅꯦ
ꯃꯥꯅꯦ
ꯍꯥꯏꯗꯤ ꯃꯣꯏꯁꯨ ꯈꯪꯗꯦ ꯃꯣꯏꯒꯤ ꯅꯨꯡꯉꯥꯏ ꯑꯗꯨꯝ ꯈꯜꯂꯤ ꯃꯤꯒꯤ ꯑꯇꯣꯞꯄꯒꯤ ꯈꯟꯗ꯭ꯔꯦꯕ ꯃꯣꯏꯁꯨ ꯋꯥꯔꯝꯒꯅꯤ ꯋꯥꯕꯗꯤ ꯑꯦ
ꯑꯎ
ꯑꯗꯨꯁꯨ ꯋꯥꯕꯗꯣ ꯄꯨꯔꯥ ꯃꯍꯧ ꯁꯥꯏ ꯈꯜꯂꯗꯤ ꯄꯨꯔꯥ ꯀꯥꯏꯔꯦꯗꯣ
ꯃꯥꯅꯦ ꯃꯣꯏꯅ ꯄꯩꯁꯥꯒꯤ ꯈꯜ ꯂꯩꯔꯦꯅ ꯇꯧꯔꯤꯅꯦ
ꯑꯩꯅꯦ ꯍꯧꯖꯤꯛ ꯁꯥꯕꯁꯨ ꯐꯖꯅ ꯍꯦꯟꯒꯠꯂꯦ ꯑꯗꯣ ꯍꯧꯖꯤꯛꯀꯥꯟꯁꯦ
ꯃꯥꯅꯦ
ꯈꯨꯠꯁꯥꯁꯦ ꯒ꯭ꯌꯥꯟ ꯇꯥꯗ꯭ꯔꯦꯕ ꯅꯣꯡ ꯇꯥꯔꯒꯅ ꯍꯦꯛꯇ ꯐꯠꯂꯥꯎ ꯖꯝꯅꯝ ꯇꯥꯔꯝꯃ ꯇꯣꯛꯈꯤꯗꯤ
ꯎꯝ ꯁꯥꯔꯒꯅ ꯑꯃꯨꯛ ꯁꯥꯔꯒꯅ ꯑꯃꯨꯛ ꯈꯪꯁꯥ ꯁꯥꯕꯤ
ꯀꯀꯥ ꯁꯥꯕꯤ
ꯎꯝ
ꯅꯦ ꯅꯣꯡ ꯆꯤꯡꯒꯤ ꯐꯤꯕꯝꯁꯦ ꯐꯖꯅ ꯆꯥꯡ ꯅꯥꯏꯗ꯭ꯔꯦ
ꯂꯧꯒꯁꯤꯕꯣ ꯑꯩꯈꯣꯏꯔꯣꯝꯒꯤꯁꯨ ꯇꯨꯔꯦꯟ ꯅꯨꯡꯕꯨꯗꯤ ꯂꯩꯕꯨ ꯀꯥ ꯍꯦꯟꯅ ꯇꯥꯗ꯭ꯔꯗꯤ ꯂꯧꯁꯨ ꯎꯅꯗꯦꯅꯦ ꯂꯣꯛꯅꯗꯦꯅꯦ ꯑꯩꯈꯣꯏꯔꯣꯝꯁꯨ
ꯂꯧꯖꯦ
ꯎꯝ
ꯑꯣ ꯑꯣ
ꯑꯃ ꯏꯔꯤꯜ ꯇꯨꯔꯦꯜ ꯑꯣꯏꯌꯦꯕ ꯑꯩꯈꯣꯏꯔꯣꯝꯒꯤꯗꯤ
ꯏꯔꯟꯗꯤꯔꯣꯏꯕ ꯋꯥ ꯑ
ꯗꯣꯂꯥꯏ ꯊꯥꯕꯤ ꯗꯥꯝ ꯀꯥꯏꯅ ꯇꯥꯕ꯭ꯔꯥ ꯑꯁꯣꯝ ꯀꯩꯅꯣꯝꯗ
ꯀꯩ ꯀꯩ ꯗꯥꯝ ꯍꯥꯏꯕ
ꯗꯣꯔꯥꯏ ꯊꯥꯕꯤ ꯇꯥꯝꯅ ꯑꯃ ꯂꯩꯌꯦꯕ ꯏꯔꯤꯜ ꯇꯨꯔꯦꯟꯒꯤ ꯑꯗꯨꯒꯤ ꯀꯦꯅꯦꯜ ꯑꯃ ꯁꯦꯝꯃꯦꯕ ꯑꯩꯈꯣꯏꯔꯣꯝꯗ ꯄ꯭ꯔꯣꯖꯦꯛ ꯍꯥꯏꯇꯥꯔꯦꯅꯦ ꯑꯗꯨꯒꯤ ꯄ꯭ꯔꯣꯖꯦꯛꯇꯨꯁꯨ ꯑꯣꯏꯗ꯭ꯔꯕꯅꯤꯅ ꯍꯧꯖꯤꯛꯀꯥꯟ ꯅꯣꯡ ꯏꯁꯤꯡ ꯆꯨꯗ꯭ꯔꯗꯤ ꯂꫭꯛ ꯂꯣꯛꯅꯗꯦꯕ ꯑꯩꯈꯣꯏꯔꫭꯝꯒꯤꯁꯨ ꯂꯧ
ꯑꯣ
ꯃꯅꯥꯛ ꯅꯛꯄꯗ ꯈꯣꯡꯒꯨꯝꯕ ꯃꯆꯥ ꯃꯆꯥ ꯂꯩꯕ ꯀꯥꯡꯕꯨꯗꯤ ꯆꯤꯡꯉꯒ ꯇꯧꯅꯕ
ꯑꯣ
ꯄꯥꯛꯇꯛꯅꯅ ꯍꯦꯛꯇ ꯂꯧ ꯎꯕ ꯌꯥꯗꯦꯕ ꯅꯣꯡ ꯆꯨꯗ꯭ꯔꯗꯤ ꯑꯩꯈꯣꯏꯔꫭꯝꯒꯤꯁꯨ
ꯆꯨꯝꯃꯤꯅꯦ ꯑꯗꯨ ꯅꯪ ꯍꯥꯏꯗꯣꯏꯁꯨ ꯌꯥꯝꯅ
ꯎꯝ ꯑꯗꯨ ꯑꯩꯈꯣꯏꯔꯣꯝꯗꯩꯗꯤ ꯑꯃꯨꯛ ꯏꯁꯤꯡ ꯌꯥꯝ ꯊꯨꯡꯍꯟꯕ ꯑꯃꯨꯛ ꯑꯣꯏꯕ
ꯑꯩꯈꯣꯏꯁꯨ ꯑꯃꯨꯛ ꯍꯥꯏꯑꯦ ꯅꯣꯏꯒꯤ ꯈꯥꯃꯦꯟ ꯍꯧꯕ ꯖꯒꯥꯗꯣ
ꯑꯥ
ꯉꯣꯏ ꯏꯔꯥꯡ ꯊꯧꯂꯤꯉꯩꯗ ꯑꯗꯨꯝ ꯃꯣꯏ ꯀꯨꯀꯤ ꯑꯦꯔꯤꯌꯥꯗꯒ ꯑꯗꯨꯝ ꯑꯩꯈꯣꯏ ꯕꯣꯜ ꯁꯥꯟꯅꯕ ꯆꯠꯂꯦ ꯑꯗꯨꯝ ꯌꯥꯝ ꯇꯣꯏ ꯆꯠꯂꯝꯃꯦ ꯁꯥꯟꯅꯕ ꯍꯣꯏ ꯑꯗꯨꯝ ꯆꯪꯉꯨꯔꯦ ꯃꯣꯏ ꯑꯗꯨꯝ ꯀꯧꯔꯛꯇꯅ ꯏꯃꯥꯟꯅꯕ ꯁꯣꯝ ꯄꯧꯔꯥꯕꯤꯔꯣꯝꯗꯒꯤ ꯏꯃꯥꯟꯅꯕ ꯈꯔ ꯂꯩ ꯁꯥꯟꯅꯕ
ꯈꯪꯉꯤ ꯈꯪꯉꯤ
ꯎꯨꯝ ꯃꯣꯏ ꯎꯨꯝ ꯃꯣꯏ ꯇꯧꯔꯒ ꯑꯗꯨꯝ ꯆꯠꯃꯤꯟꯅꯩꯌꯦꯕ
ꯍꯣ ꯍꯣ ꯍꯣ
ꯑꯗꯨꯃꯥꯏꯅ ꯌꯥꯝ ꯁꯥꯟꯅꯔꯝꯃꯦ ꯑꯗꯨꯝ ꯀꯩꯅꯣ ꯇꯧꯋꯦ ꯑꯩꯈꯣꯏꯒꯤ ꯍꯨꯏꯅ ꯋꯤꯟꯅꯔ ꯄ꯭ꯔꯥꯏꯖ ꯑꯣꯏꯗꯣꯏꯅꯤꯀꫭ ꯍꯨꯏꯒ ꯊꯝꯗꯣꯏꯅꯤꯀꯣ ꯋꯤꯟꯅꯔꯁꯤꯗ ꯎꯝ ꯃꯣꯏꯒꯤꯗꯤ ꯍꯥꯃꯦꯡ ꯊꯝꯅꯤ ꯍꯨꯏ ꯊꯝꯅꯤ ꯋꯤꯟꯅꯔꯁꯦ ꯑꯗꯩ ꯉꯥꯅꯨ ꯀꯩꯅꯣꯒꯨꯝꯕ ꯉꯥꯅꯨ ꯀꯥꯡꯍꯥ ꯑꯥꯗꯨ ꯃꯣꯏ ꯋꯤꯅꯔ ꯊꯝꯗꯣꯏꯁꯤ ꯑꯗꯨ ꯑꯩꯈꯣꯏ ꯑꯗꯨꯝ ꯁꯥꯟꯅꯕ ꯆꯠꯂꯝꯃꯦꯕ
ꯑꯣ
ꯍꯧꯖꯤꯛꯇꯤ ꯆꯪꯕ ꯌꯥꯗ꯭ꯔꯕꯅꯤꯅ ꯎꯄꯥꯏ ꯂꯩꯇ꯭ꯔꯦꯗꯅ
ꯍꯧꯖꯤꯛꯇꯤ ꯆꯪꯒ꯭ꯔꯗꯤ ꯂꯦꯟꯒꯦ ꯍꯥꯏꯔꯛꯑꯅꯤ
ꯎꯨꯝ ꯍꯧꯖꯤꯛꯇꯤ ꯎꯄꯥꯏ ꯂꯩꯇꯦ ꯆꯪꯕꯨ ꯆꯪꯉꯗꯤ ꯑꯩ ꯑꯩ ꯌꯨꯝꯗ ꯍꯜꯂꯛꯀꯅꯤ ꯍꯥꯏꯕꯒꯤ ꯊꯥꯖꯕ ꯋꯥꯡꯃ ꯑꯝꯗ ꯂꯩꯒ꯭ꯔꯦꯕ
ꯑꯗꯨꯅꯤꯅꯦ ꯍꯧꯖꯤꯛꯀꯥꯟꯗꯤ ꯌꯥꯝ ꯂꯨꯔꯦꯅꯦ ꯑꯩꯈꯣꯏꯗꯤ ꯈꯥꯃꯦꯟꯂꯣꯛꯀꯥꯏꯗꯣ ꯑꯝꯐꯥꯎ ꯆꯪꯗ꯭ꯔꯤꯅꯦ
ꯆꯪꯗ꯭ꯔꯤꯌꯦ
ꯑꯥ ꯑꯩꯈꯣꯏꯔꯣꯝ ꯑꯣꯏꯖꯔꯁꯨ
ꯑꯣ ꯑꯁ ꯑꯩꯗꯤ ꯆꯪꯉꯨꯔꯦ ꯑꯩ ꯐꯖꯅ ꯆꯤꯡꯁꯤ ꯐꯖꯅ ꯆꯠꯂꯦꯍꯦ
ꯅꯣꯏꯗꯤ ꯁꯥꯟꯅꯕꯅꯤꯅ ꯄꯣꯆꯠ ꯆꯠꯂꯝꯒꯅꯤꯅꯦ
ꯎꯨꯝ ꯆꯠꯂꯦ ꯐꯖꯅ ꯆꯠꯂꯦ ꯈꯥꯃꯦꯟꯂꯣꯛ ꯖꯒꯥ ꯁꯣꯝ ꯑꯗꯩꯗꯤ ꯁꯣꯝ ꯀꯔꯤ ꯃꯐꯧꯗꯥꯝ ꯂꯣꯝ ꯈꯣꯏ ꯆꯠꯂꯤꯁꯦ ꯃꯐꯧ ꯗꯥꯝꯁꯨ ꯀꯩꯅꯣꯗꯒꯤ ꯑꯟꯗ꯭ꯔꯣꯔꯣꯝꯗꯒꯤ ꯂꯥꯛꯑꯁꯨ ꯌꯥꯏꯗꯅ
ꯌꯥꯏ ꯌꯥꯏ
ꯑꯗꯨꯒ ꯑꯁꯣꯝ ꯅꯥꯀꯟꯗꯩꯅ ꯑꯃꯨꯛ ꯂꯝꯂꯥꯏꯔꯣꯝꯗꯒꯤ ꯆꯪꯉꯁꯨ ꯌꯥꯏ
ꯎꯨꯝ
ꯅꯣꯏ ꯔꯣꯝꯗꯁꯨ ꯅꯠꯇ꯭ꯔꯣ
ꯅꯛꯑꯦ
ꯑꯗꯨꯅꯤ ꯅꯣꯏꯔꯣꯝꯗꯩ ꯆꯪꯕ ꯌꯥꯔꯝꯒꯅꯦꯕ
ꯂꯝꯂꯥꯏ ꯄꯨꯂꯤꯁ ꯏꯁ꯭ꯇꯦꯁꯟꯒ ꯂꯩꯔꯒ ꯆꯪꯕ ꯑꯃ ꯂꯩꯕꯗꯣ
ꯑꯣ ꯑꯣ ꯅꯥꯐꯦꯠꯄꯂꯤ ꯆꯪꯕꯗꯣ
ꯍꯣꯏ ꯍꯣꯏ ꯅꯥꯄꯦꯠ ꯄꯜꯂꯤꯒꯤꯗꯣ ꯅꯪꯗꯤ ꯐꯖꯅꯕꯨ ꯈꯪꯕꯨ ꯈꯪꯉꯤꯅꯦ
ꯑꯦ ꯀꯔꯤꯅꯣꯅꯦꯍꯦ ꯑꯩꯈꯣꯏꯁꯨ ꯂꯝꯗꯤ ꯌꯥꯝ ꯆꯠꯄ ꯃꯤꯅꯤꯅꯦꯍꯦ
ꯑꯣ ꯐꯔꯦꯅꯦ ꯑꯗꯨꯗꯤ ꯑꯩ ꯐꯣꯟ ꯌꯦꯡꯉꯝꯕꯅꯤ
ꯑꯣ
ꯀꯩꯅꯣꯁꯨ ꯌꯥꯔꯕ ꯌꯦꯡꯉꯨ
ꯑꯣ ꯐꯔꯦ ꯐꯔꯦ ꯑꯗꯨꯗꯤ ꯀꯩꯅꯣ ꯑꯩ ꯑꯝꯇ ꯏꯔꯨꯖꯥ ꯃꯥꯏꯖ ꯊꯣꯛꯎꯒꯦ
ꯐꯔꯦ ꯐꯔꯦ ꯑꯗꯨꯗꯤ
ꯍꯣ ꯍꯣꯏ
ꯊꯝꯃꯦ ꯊꯝꯃꯦ ꯎꯨꯝ ꯎꯨꯝ